ꯎꯝ ꯍꯜꯂꯣ
ꯑꯥꯕꯣ
ꯇꯌꯦ
ꯇꯥꯗꯕꯣ
ꯄꯥꯗ꯭ꯔ
ꯇꯥꯏꯌꯦ ꯇꯥꯏ
ꯑꯣ ꯀꯩꯗꯧꯔꯤꯅꯣ
ꯐꯝꯃꯒ ꯂꯩꯕꯅꯤꯗ
ꯑꯣ ꯆꯠꯄꯨꯠꯇꯗꯤ ꯆꯥꯔꯦꯀ
ꯆꯥꯛ ꯆꯥꯔꯕꯣ
ꯑꯧ ꯆꯥꯔꯦ ꯑꯩꯈꯣꯏꯗꯤ ꯅꯣꯏꯗꯤ ꯏꯁ ꯅꯪꯒꯤꯁ ꯑꯩꯁꯤ ꯂꯣꯏꯔꯦ
ꯍꯥ
ꯅꯣꯏꯒꯤ ꯏꯁꯩꯁꯤꯗꯤ ꯂꯣꯏꯔꯦꯍꯦꯕ
ꯍꯣꯏ ꯁꯤ ꯃꯅꯥꯛꯇꯤ ꯏꯁꯩ ꯊꯥꯕꯤꯕ
ꯑꯣ ꯑꯩꯗꯤ ꯅꯪꯅ ꯊꯥꯕ꯭ꯔꯥ ꯍꯥꯏꯅ ꯈꯟꯕ
ꯑꯩꯗꯤ ꯇꯥꯔꯅ ꯂꯕ
ꯍ ꯁꯛꯄ ꯍꯥꯏꯗ꯭ꯔꯣ
ꯆꯠꯄꯔ ꯁꯩꯁ ꯁꯨꯖꯏꯗꯤ ꯁꯩꯁ ꯍꯪꯦ ꯃꯥꯂꯦ ꯀꯣꯟꯒ
ꯏꯁ ꯌꯥꯝ ꯍꯥꯏꯗꯧ ꯃꯥꯜꯂꯦ ꯑꯩꯅ ꯈꯟꯕꯗꯤ
ꯑꯩꯗꯤ ꯍꯦ ꯪ ꯅꯪꯗꯤ ꯀꯩꯇꯧꯔ ꯂꯩꯕ꯭ꯔꯣ ꯆꯥꯛ ꯆꯥꯔꯕꯣ
ꯑꯧ ꯆꯥꯔꯦ ꯁꯨꯝ ꯍꯤꯞ ꯄꯤꯌꯦꯦ ꯍꯧꯖꯤꯛꯇꯤ
ꯍꯥ
ꯁꯨꯝ ꯍꯤꯞꯄꯤꯑꯕ ꯇꯨꯝꯐꯝꯗ
ꯅꯣꯏꯕꯤ ꯌꯥꯝꯕ꯭ꯔꯥ ꯍꯣꯏ ꯐꯖꯅ ꯇꯨꯝꯃꯦ ꯐꯖꯅ ꯇꯨꯝꯃꯦ
ꯀꯩ ꯍꯥꯏ
ꯅꯪꯒꯤ ꯈꯣꯟꯖꯦꯜ ꯌꯥꯝ ꯇꯥꯞꯄꯦꯅꯦ
ꯍꯣꯏ ꯂꯦꯛ ꯆꯥꯕ ꯑꯃ ꯇꯧꯋꯦ ꯑꯩꯁꯦ ꯀꯔꯤ ꯌꯥꯎꯔꯝꯒꯦ
ꯎ
ꯑꯗꯨ ꯇꯥꯗꯤ ꯇꯥꯕꯅꯦ꯭ꯔ
ꯇꯥꯗꯤ ꯇꯥꯏ ꯑꯗꯨꯗ ꯌꯥꯝ ꯂꯪꯕ ꯍꯥꯏꯇꯥꯥꯔꯦ
ꯑꯥꯡꯕ ꯑꯣꯏꯅ ꯇꯥꯏꯌꯦꯒ
ꯍꯣꯏ ꯑ ꯅ ꯑꯩꯈꯣꯟꯖꯦꯜ ꯍꯧꯁꯦ ꯑꯃꯨꯛ ꯌꯥꯝ ꯇꯞꯄ ꯍꯥꯏꯗꯤ ꯌꯥꯝ ꯇꯞꯄꯦꯕ
ꯍꯧꯖꯤꯛꯇꯤ
ꯍꯧꯖꯤꯛꯇꯤ ꯈꯤꯇꯪ ꯐꯖꯅ ꯇꯥꯏ ꯀꯩꯗꯧꯔꯤꯅꯣ ꯅꯥꯏ
ꯑꯦꯁ ꯑꯣꯏꯗ ꯄꯝꯕ ꯂꯩ ꯍ ꯍꯥꯎ ꯍꯕ ꯊ
ꯎꯝ ꯑꯣꯏꯔꯝꯅꯦꯕ ꯅꯣꯏꯒꯤ ꯚꯥꯏꯞꯁꯦ ꯆꯤꯡꯅꯥꯏꯌꯦꯕ
ꯊꯛꯇ ꯍ
ꯏꯁꯁ ꯈꯪꯉꯤꯗ ꯅꯣꯏ ꯂꯥꯡꯕꯗꯣ ꯅꯣꯏ ꯈꯨꯂꯥꯡꯗꯣ
ꯌꯨꯊꯛꯇꯦ ꯔꯨꯝ ꯃꯅꯨꯡꯗꯅ ꯂꯩꯕ
ꯑꯦ ꯑꯩꯗꯤ ꯊꯥꯛꯄ ꯍꯥꯏꯕꯅꯤ ꯌꯨ ꯍꯥꯏꯕ ꯅꯠꯇꯦ ꯅꯪ ꯅꯁꯥꯅ ꯍꯥꯏꯗꯣꯛꯑꯒ
ꯀ ꯊꯦ ꯍꯥꯏꯕ ꯑꯩꯗꯤ ꯅꯪ ꯌꯨꯊꯩ ꯍꯥꯏꯅ ꯇꯥꯕꯅꯤ
ꯊ ꯊꯥꯛꯄ ꯃꯥꯜꯂꯦꯀꯣ ꯅꯪ ꯌꯥꯝ ꯊꯥꯛꯄ ꯃꯥꯜꯂꯦꯀꯣ ꯍꯥꯏꯕꯅꯤ ꯑꯍꯥꯎ ꯑꯍꯥꯎꯕ ꯑꯗꯨꯒ ꯅꯪꯅ ꯌꯌꯨ ꯍꯥꯏꯅ ꯍꯥꯏꯗꯣꯛꯄ ꯋꯥꯅꯤ
ꯑꯗꯨ
ꯀ
ꯑꯩꯈꯣꯏ ꯑꯂꯨꯒ ꯀꯔꯣ ꯈꯥꯕꯤ ꯅ ꯈꯨꯟꯖꯁꯦ ꯌꯥꯝ ꯇꯞꯄꯦꯍꯦ ꯍꯗ꯭ꯔꯥ ꯍꯂꯣ ꯍꯂꯣ ꯑ
ꯍꯂꯣ
ꯇꯥꯏꯒꯣ ꯇꯥꯏ ꯇꯥꯏ ꯀꯔꯤꯇꯝ ꯆꯥꯔꯒꯦ ꯅꯣꯏ
ꯑꯩꯈꯣꯏꯔꯣꯡ ꯑꯁꯤꯗꯤ ꯃꯥꯏꯔꯦꯟ ꯆꯥꯏ
ꯑꯣ ꯅꯣꯏ ꯅꯣꯏꯁꯨ ꯃꯥꯏꯔꯦꯟ ꯆꯥꯕ꯭ꯔꯅ
ꯑꯣꯐ ꯁꯠꯇ
ꯑꯩꯗꯤ ꯉ ꯁꯥꯔ ꯍꯥꯏꯅ ꯈꯪꯕ
ꯅꯦꯅ ꯁꯥꯏ ꯌꯥꯝ ꯐꯥꯎꯕ ꯃꯥꯜꯂꯦꯅꯦ
ꯍꯥ
ꯃꯁꯥꯥꯁꯦ ꯌꯥꯝ ꯄꯥꯕ ꯃꯥꯔꯅꯣ
ꯍꯣꯏꯅꯦ ꯑꯩꯈꯣꯏꯗꯤ ꯋꯔꯥꯛ ꯑꯥꯎꯠ ꯇꯧꯕꯅꯤꯅ
ꯑꯗꯨꯒꯤꯅꯦꯕ ꯃꯆꯥꯥ ꯊꯣꯛꯀꯗꯁꯤ
ꯑꯗꯨ ꯑꯗꯨꯅꯦ ꯇꯕꯣ ꯅꯣꯏꯁꯨ ꯊꯣꯛꯅꯤꯡꯉꯗꯤ ꯑꯩꯈꯣꯏꯗꯧꯅ ꯌꯥꯝ ꯊꯣꯛꯅꯤꯡꯗꯤ ꯇꯧ ꯅꯣꯢꯔꯣ ꯀꯔꯤ ꯁꯥꯟꯅꯕ ꯍꯥꯏ ꯑꯗꯨ ꯁꯥꯟꯅꯕ ꯍꯥꯏꯕꯁꯨ ꯍꯥꯏꯗꯕꯅꯤ ꯋꯥꯋꯔꯥꯛ ꯑꯥꯎꯠꯁꯨ ꯇꯧꯒꯗꯕꯅꯤ ꯀꯥꯏꯅꯣ ꯁꯅꯥꯅꯕ ꯍꯥꯏꯕ ꯉꯥꯛꯇꯨꯗꯤ ꯑꯣꯏꯔꯔꯣꯏꯔꯦ ꯅꯪ ꯅꯪ ꯁꯥꯟꯅꯥꯑꯣ ꯍꯥꯏꯕ꯭ꯔꯅꯦ ꯑꯗꯨꯗꯤ ꯅꯣꯏ ꯈꯣꯟꯖ ꯑꯝꯗ ꯇꯥꯗꯦ ꯅꯪꯒꯤ ꯍꯥꯏꯕꯅꯤ ꯅꯪꯒꯤ ꯍꯜꯂꯣ ꯑ ꯑꯗꯨꯗꯤ ꯅꯣꯏ ꯀꯩꯅꯣ ꯇꯧꯔꯗꯤ ꯍꯣꯔꯦꯟ ꯀꯣꯟꯅ ꯋꯥꯔꯤ ꯁꯥꯁꯦ ꯊꯕꯛ ꯆꯤꯜꯂꯗꯤ
ꯅꯠꯇꯦꯍꯦ ꯆꯤꯟ ꯊꯤꯅꯨ ꯅꯪꯅ ꯐꯖꯅ ꯁꯥꯕꯤꯗ꯭ꯔꯒ ꯅꯪ ꯐꯅ ꯌꯥꯝ ꯂꯥꯞꯅ ꯊꯝꯃꯒ ꯑꯃꯨꯛ ꯋꯥꯔꯤ ꯁꯥ ꯁꯦ ꯁꯠꯆꯤꯟ ꯊꯤꯑꯕ ꯅꯦꯋꯥ ꯉꯥꯏꯗꯕꯩ ꯅꯠꯇꯦ
ꯈꯔꯤꯒꯤꯔꯣ ꯑꯗꯨꯗꯤ
ꯅꯪ ꯅꯪꯒꯤ ꯐꯣꯟꯗ ꯌꯥꯝ ꯂꯥꯞꯅ ꯊꯝꯕꯅꯦꯕ ꯈꯪꯉꯦꯕ ꯑꯗꯨꯒ ꯀꯩꯅꯣꯝ ꯇꯧꯔꯝꯅꯤ ꯑꯗꯨꯒ ꯈꯪꯉꯦ ꯅꯆꯤꯟ ꯌꯥꯝ
ꯀꯥꯅꯉꯥꯏꯕ
ꯎꯅ ꯅꯣꯏ ꯃ꯭ꯌꯥꯥꯍꯨꯝꯔꯤ
ꯑꯩ ꯀꯔꯤ ꯇꯧꯔ ꯂꯩꯕ꯭ꯔꯣ
ꯏꯁꯤꯁ ꯍꯪꯗꯁꯨ ꯅꯁꯥꯅ ꯈꯥꯡꯕꯗꯨꯗꯤ ꯅꯣꯏ ꯃꯤ ꯑꯍꯨꯝ ꯃꯔꯤ ꯂꯩꯌꯦꯕꯀꯣ
ꯍꯣꯏ ꯆꯠꯅꯒꯤꯌꯦ
ꯑꯗꯨꯒ ꯅꯣꯏ ꯇꯧꯅꯤꯡꯉꯤꯕ ꯇꯧꯔꯑꯅꯤ ꯑꯗꯨ ꯑꯩꯅ ꯑꯩꯅ ꯍꯥꯏꯗꯨꯁꯨ ꯅꯪꯅ ꯈꯪꯕꯗꯨꯗꯤ
ꯑꯗꯨꯗ ꯑꯏ ꯀꯩꯗꯧꯔꯦ ꯍꯥꯏꯕꯅꯣꯕ
ꯆꯨꯔꯨ ꯊꯥꯛꯑꯒ ꯍꯜꯂꯣ ꯇꯥꯗ꯭ꯔ ꯄꯁꯥꯟꯗ